ꯎꯝ ꯇꯥꯏꯌꯦꯕ ꯍꯧꯖꯤꯛꯁꯤꯕꯨ ꯃ
ꯀꯩꯅꯣꯁꯤꯕꯨ ꯑꯩ ꯀꯩꯅꯣꯝꯇ ꯈꯪꯅꯤꯡꯗꯅ ꯐꯣꯟ ꯇꯧꯔꯛꯏꯅꯤꯅꯤ ꯏꯇꯥꯎꯗ
ꯌꯥꯏ ꯌꯥꯏꯌꯦ ꯇꯥꯎ ꯀꯩꯗꯧꯔꯒꯦ ꯀꯩꯗꯧꯕ ꯌꯥꯎꯔꯒꯦ ꯀꯩ ꯇꯥꯎ ꯌꯧꯔꯒꯦ
ꯎ ꯊꯣ ꯑꯩꯈꯣꯏꯒꯤ ꯂꯥꯏ ꯍꯔꯥꯎꯕꯗ ꯀꯔꯤ ꯀꯔꯤ ꯐꯤꯔꯣꯜ ꯁꯦꯠ ꯆꯥꯒꯦ ꯀꯃꯥꯏ ꯀꯃꯥꯏ ꯇꯧꯒꯦ ꯑꯩꯗꯣ
ꯂꯥꯏꯍꯔꯥꯎꯕꯒꯤ ꯐꯤꯖꯣꯜꯁꯦ ꯑꯗꯨ ꯌꯥꯝ ꯀꯟꯅꯗꯣ ꯑꯩꯅ ꯈꯪꯕ ꯍꯥꯏꯕꯨ ꯑꯩꯈꯣꯏꯒꯤ ꯊꯥꯏꯅꯒꯤ ꯑꯍꯜ ꯂꯃꯟꯅꯁꯤꯡꯅ ꯁꯤꯖꯤꯟꯅꯔꯝꯕ ꯑ ꯃꯣꯏ ꯃꯣꯏꯒꯤ ꯑ ꯐꯩꯖꯣꯝꯒꯨꯝꯕ ꯑꯗꯨꯝ ꯁꯦꯠꯅꯕ꯭ꯔꯥ ꯑꯩꯁꯨ ꯃꯃꯤꯡꯗꯣ ꯈꯪꯗ꯭ꯔꯦꯕꯀꯣ ꯑꯟꯗꯥꯅ ꯑꯩꯈꯣꯏꯒꯤ ꯆꯠꯅꯕꯤꯗꯣ ꯂꯩꯕꯅꯦ ꯑꯗꯣ ꯀꯩꯗꯧꯕ ꯌꯥꯎꯔꯒꯦ ꯇꯣ
ꯁꯣꯝꯗ ꯀꯩꯅꯣꯒꯤ ꯂꯥꯏ ꯍꯔꯥꯎꯕꯗ ꯀꯩꯅꯣ ꯀꯩ ꯀꯩ ꯁꯦꯠ ꯆꯥꯒꯦ ꯈꯣꯠꯀꯦꯅ ꯑꯉꯥꯡꯁꯤꯡꯅꯁꯨ ꯍꯪꯕ ꯑꯩꯁꯨ ꯂꯥꯏ ꯍꯔꯥꯎꯕ ꯑꯝꯇꯪ ꯆꯠꯀꯦꯅ ꯈꯟꯕ ꯍꯥꯏꯇꯥꯔꯦꯕꯀꯣ ꯑꯗꯨꯗ ꯂꯥꯏ ꯍꯔꯥꯎꯕꯗ ꯁꯦꯠꯄ ꯆꯥꯕꯁꯦ ꯀꯃꯥꯏ ꯀꯃꯥꯏ ꯇꯧꯒꯦ ꯑꯗꯨꯗꯒꯤ ꯏꯇꯥꯎꯅ ꯅꯣꯏꯃꯥꯗꯣ ꯈꯔ ꯑꯍꯟꯒꯤ ꯆꯠꯅ ꯂꯣꯟꯆꯠ ꯈꯔ ꯈꯪꯕꯗꯨꯗ ꯏꯇꯥꯎꯗ ꯈꯪꯗꯗꯅ ꯍꯪꯉꯛꯏꯕ
ꯑꯣ ꯌꯥꯏ ꯌꯥꯏ ꯏꯇꯥꯎ ꯀꯩꯅꯣ ꯇꯧꯕꯅꯦ ꯑꯩꯈꯣꯏ ꯑꯍꯜ ꯂꯃꯟꯁꯤꯡꯕꯨꯗꯤ ꯀꯩꯅꯣ ꯇꯧꯕꯅꯦ ꯑꯩꯅ ꯑꯗꯨꯝꯕꯗꯣ ꯃꯥꯏ ꯑꯗꯣ ꯑꯣꯟꯁꯤꯟꯗꯕ ꯑ ꯆꯨꯝꯃꯤ ꯆꯨꯝꯃꯤ ꯏꯇꯥꯎ ꯏꯇꯥꯎꯅ ꯍꯪꯉꯛꯏꯗꯣ ꯆꯨꯝꯕꯨꯗꯤ ꯆꯨꯝꯃꯦ ꯑꯗꯣ ꯑꯩꯗꯣ ꯍꯣꯔꯦꯟ ꯍꯥꯏꯐꯦꯠꯇꯣ ꯋꯥꯔꯤ ꯁꯥꯔꯒꯦ ꯑꯗꯨ ꯏꯇꯥꯎ ꯅꯪꯅ ꯑꯗꯨꯃꯥꯏꯅ ꯇꯧꯗꯧꯕ ꯂꯩꯔꯕꯃꯤꯅ ꯑꯩ ꯀꯩꯅꯣꯁꯤꯡꯗꯣ ꯑꯀꯨꯠꯄꯁꯤꯡꯗꯣ ꯂꯣꯏ ꯍꯥꯏꯔꯛꯑꯒꯦ
ꯎꯝ ꯑꯗꯨꯅꯦ ꯑꯩꯁꯨ ꯏꯇꯥꯎꯗ ꯈꯪꯗ ꯌꯥꯗꯕ ꯄꯣꯠꯂꯝ ꯈꯔ ꯍꯪꯗ ꯌꯥꯗꯗꯅ ꯍꯪꯉꯛꯏꯅꯤꯥꯅꯦ ꯢꯇꯥꯎꯗ
ꯃꯥꯅꯦ ꯃꯥꯅꯦ ꯢꯇꯥꯎ
ꯅꯠꯇꯦ ꯃꯌꯥꯝꯒ ꯍꯦꯛ ꯆꯥꯟꯅꯧꯗ꯭ꯔꯗꯤ ꯃꯌꯥꯝꯒꯤ ꯆꯠꯅꯕꯤ ꯆꯠꯂꯕꯤꯅꯤꯅ ꯀꯣ ꯑꯩ ꯏꯁꯥꯒꯤ ꯏꯁꯥꯒꯤ ꯐꯤꯖꯣꯜꯁꯨ ꯉꯥꯛꯇ ꯌꯥꯗꯕ ꯑꯗꯨꯗꯒꯤ ꯃꯤ ꯃꯃꯥꯡꯗ ꯀꯔꯤ ꯍꯥꯏꯅꯤ ꯈꯣꯡꯒꯥꯎ ꯁꯦꯠꯂꯨꯔꯒ ꯆꯪꯕ ꯍꯥꯏꯕꯗꯣ ꯂꯥꯏ ꯍꯔꯥꯎꯕꯝꯗ ꯌꯥꯝꯅ ꯌꯦꯡꯕꯗ ꯌꯥꯝ ꯅꯨꯉꯥꯏꯇ꯭ꯔꯦꯗꯅ
ꯎꯝ ꯑꯣꯟꯊꯣꯛꯄꯅꯤꯗ ꯏꯇꯥꯎ ꯑꯥ ꯑꯗꯨꯗꯣ ꯀꯩꯅꯣꯅꯦ ꯢꯇꯥꯎ ꯑꯗꯨꯒꯤꯗꯣ ꯑꯩ ꯍꯪꯉꯒ ꯍꯣꯔꯦꯟ ꯑꯣꯏꯅ ꯍꯥꯏꯔꯒꯦꯕꯀꯣ ꯑꯗꯨꯒ ꯏꯇꯥꯎ ꯑꯁ ꯑꯩꯁꯦ ꯏꯇꯥꯎꯗꯁꯨ ꯀꯩꯅꯣꯝꯃ ꯍꯅꯤꯡ ꯍꯥꯡꯅꯤꯡ ꯂꯩꯔꯝꯕꯅꯤꯅꯦ ꯀꯨꯏꯔꯕꯅꯦ ꯑꯗꯣ ꯊꯕꯛꯁꯤ ꯆꯥꯟ ꯆꯥꯟꯅꯗꯕ ꯑꯩꯁꯨ ꯑꯩꯁꯨ ꯊꯕꯛꯁꯦ ꯀꯩꯅꯣ ꯇꯧꯔꯦ ꯏꯇꯥꯎꯁꯨ ꯊꯕꯛ ꯀꯩ ꯀꯩꯗꯧꯕ ꯍꯣꯠꯅꯕꯅꯤꯅ ꯏꯇꯥꯎꯁꯨ ꯊꯕꯛꯇꯨ ꯆꯜꯂꯝꯒꯗ꯭ꯔꯅ ꯑꯩꯁꯦ ꯑꯗꯨꯃꯥꯢꯅ ꯇꯧꯔꯒ ꯑꯗꯨꯝ ꯃꯇꯝꯁꯦ ꯌꯩꯊꯣꯑ ꯌꯩꯊꯣꯛꯑ ꯌꯩꯊꯣꯛꯑ ꯑꯣ ꯑꯗꯨ ꯉꯁꯤꯗꯤ ꯂꯥꯏꯅ ꯆꯥꯟꯗꯅ ꯉꯁꯤꯗꯤ ꯑꯃꯨꯛ ꯀꯩꯅꯣ ꯇꯧꯔꯦ ꯏꯕꯥꯅꯤꯁꯦ ꯄꯥꯎ ꯐꯥꯎꯅꯔꯦ ꯢꯇꯥꯎ ꯑꯗꯣ ꯀꯩꯅꯣꯅꯦ ꯑ ꯀꯩꯅꯣꯅꯦ ꯑꯩꯈꯣꯏꯒꯤ ꯑ ꯊꯥꯏꯅꯒꯤ ꯏꯄꯥ ꯏꯄꯨꯅ ꯁꯤꯖꯤꯟꯅꯔꯝꯕ ꯀꯩ ꯍꯥꯏꯇꯥꯔꯦ ꯑꯩꯈꯣꯏꯒꯤ ꯄꯦꯅꯥꯗꯣ
ꯑ ꯍꯣꯏ ꯢꯇꯥꯎ
ꯑꯥ ꯑꯗꯨꯒꯤ ꯄꯦꯅꯥꯗꯣ ꯁꯤꯖꯤꯟꯅꯐꯝꯁꯦ ꯀꯩꯅꯣꯅꯦ ꯏꯇꯥꯎ ꯍꯥꯏꯗꯤ ꯂꯥꯏꯒꯤ ꯈꯛꯇꯪ ꯁꯤꯖꯤꯟꯅꯕ꯭ꯔꯥ ꯅꯠꯇ꯭ꯔꯒꯅ ꯏꯆꯝ ꯆꯝꯅ ꯑꯩꯈꯣꯏ ꯁꯨꯝ ꯏꯃꯥꯟꯅꯕ ꯈꯩꯒ ꯄꯨꯟꯕ ꯈꯣꯠꯄꯗ ꯁꯨꯝ ꯋꯥꯔꯤ ꯌꯦꯡꯕ ꯅꯨꯡꯉꯥꯏꯅꯕ ꯒꯤꯇꯔ ꯑꯃ ꯈꯤꯡꯗꯧ ꯁꯔꯨꯛꯄꯨꯗꯤ ꯄꯦꯅꯥꯗꯣ ꯑꯃꯨꯛ ꯈꯤꯡꯉꯥꯒ ꯋꯥꯈꯟꯁꯦ ꯁꯨꯝ ꯅꯨꯡꯉꯥꯏꯖꯤꯔꯅ ꯈꯜꯂꯤꯕ ꯑꯗꯨꯒꯤ ꯑꯩꯁꯦ ꯁꯤ ꯁꯤꯃꯛꯇꯤ ꯑꯩꯅ ꯏꯃꯥ ꯁꯨꯝ ꯑꯩꯈꯣꯏ ꯑꯍꯜ ꯂꯃꯟꯗ ꯍꯪꯅꯤꯡꯗ꯭ꯔꯕ ꯑꯗꯨꯅ ꯏꯇꯥꯎꯗ ꯁꯨꯝ ꯁꯤꯒꯤ ꯀꯩꯅꯣ ꯂꯩꯕ꯭ꯔꯅ ꯁꯨꯝ ꯈꯪꯅꯤꯡꯕꯩ ꯏꯇꯥꯎ ꯑꯩꯁꯦ ꯄꯦꯅꯥ ꯑꯃ ꯑꯍꯟꯁꯤꯡ ꯈꯪꯍꯟꯗꯕꯤꯗ ꯑꯗꯨꯝ ꯂꯩꯁꯜꯂꯨꯔꯦꯕꯀꯣ ꯑꯗꯨꯒꯤ ꯁꯨꯝ ꯈꯪꯅꯤꯡꯗꯅ ꯍꯪꯉꯛꯏꯅꯦ ꯅꯇꯥꯎ
ꯑ ꯄꯦꯅꯥꯁꯤꯗꯤ ꯁꯨꯝ ꯇꯥꯕꯗ ꯑꯩꯈꯣꯏꯒꯤ ꯑꯍꯜ ꯂꯃꯟ ꯎꯝ ꯑꯃ ꯑꯃꯁꯤꯡꯅ ꯍꯥꯏꯕꯗꯀꯣ ꯑꯍꯟ ꯂꯥꯏ ꯒꯨꯔꯨ ꯑꯣꯢꯔꯤꯕ ꯁꯤꯡꯅ ꯍꯥꯏꯕꯗ ꯂꯥꯏ ꯑꯩꯈꯣꯏꯒꯤ ꯂꯥꯏꯊꯧ ꯇꯧꯕꯗꯀꯣ ꯁꯤꯖꯤꯟꯅꯅꯕ ꯀꯩ ꯍꯥꯏꯅꯤ ꯑꯃ ꯃꯍꯩ ꯀꯂꯥ ꯍꯥꯏꯇꯥꯔꯦ ꯂꯥꯏ ꯇꯤꯟꯒꯤ ꯀꯂꯥꯒꯤ ꯑꯣꯏꯕ ꯃꯔꯤ ꯂꯩꯅꯕ ꯄꯣꯠꯁꯛꯅꯦꯅ ꯍꯥꯏꯌꯦ
ꯎꯝ ꯎꯝ
ꯏꯇꯥꯎꯁꯨ
ꯑꯗꯣ ꯑꯩꯈꯣꯏꯒꯤ ꯀꯩꯍꯥꯏꯅꯤ ꯑꯩꯈꯣꯏꯒꯤ ꯍꯧꯔꯛꯂꯤꯕ ꯑꯉꯥꯡꯁꯤꯡꯅꯗꯤ ꯄꯥꯛꯅꯗꯤ ꯈꯪꯗ꯭ꯔꯦꯕ ꯀꯣ ꯍꯥꯏꯔꯤꯕ ꯑꯩꯈꯣꯏꯁꯨ ꯏ ꯊꯤꯡꯉꯥꯏꯅ ꯈꯪꯕ ꯅꯠꯇꯦ ꯑꯗꯨ ꯑꯣꯢꯔꯒꯁꯨ ꯑꯍꯜ ꯂꯃꯅ ꯈꯔ ꯍꯥꯏꯕꯗꯣ
ꯎꯝ ꯍꯝ
ꯑꯗꯨꯒꯤ ꯃꯇꯥꯡꯅꯦ ꯑꯗꯨꯅꯦ ꯏꯇꯥꯎꯗꯤ ꯑꯣꯟꯊꯣꯛꯅ ꯄꯥꯝꯅ ꯂꯩꯔꯨꯔꯕ ꯃꯥꯜꯂꯦꯗ ꯂꯣꯟꯅ ꯊꯨꯝꯂꯒ ꯂꯩ ꯍꯥꯏꯗꯨꯗꯤ
ꯥꯎ ꯑꯁ ꯏꯃꯥ ꯌꯨꯝꯒꯤꯦ ꯑꯍꯜꯕꯁꯤꯅ ꯈꯪꯉꯗꯤ ꯍꯥꯠꯀꯦ ꯍꯥꯏꯗꯣꯏꯖꯥꯠꯅꯤꯗ ꯑꯩꯗꯤ ꯄꯦꯅꯥꯁꯤ ꯌꯥꯝ ꯍꯣꯡꯉꯨꯔꯅ ꯈꯜꯂꯨꯕ ꯄꯩꯁꯥ ꯅꯨꯡꯁꯥꯁꯤ ꯂꯣꯏ ꯁꯥꯟꯅꯊꯣꯛꯎꯕ ꯀꯩꯅꯣ ꯇꯧꯔꯨꯕ ꯄꯣꯠ ꯆꯩꯩꯁꯤ ꯍꯦꯛꯇ ꯂꯩꯔꯒꯦꯅ ꯇꯥꯛ ꯄꯥꯏꯔꯒ ꯌꯥꯔꯦ ꯁꯤ ꯄꯦꯛꯇꯁꯨ ꯂꯣꯏꯅ ꯇꯧꯍꯜꯂꯨꯔꯕꯀꯣ ꯑꯩ ꯄꯩꯁꯥ ꯥꯁꯦ ꯀꯔꯤꯝ ꯁꯥꯟꯅꯗꯕ ꯑꯩ ꯀꯂꯁꯤꯅ ꯄꯣꯠꯇꯨꯁꯨ ꯄꯤꯛꯄꯅꯤꯅ ꯒꯤꯇꯔꯗꯩꯗꯤ ꯈꯤꯇꯪ ꯍꯣꯡꯒꯅꯤ ꯃꯥꯅ ꯄꯩꯁꯥꯗꯣ ꯈꯤꯇꯪꯥꯡ ꯍꯣꯡꯉꯝꯒꯅꯤ ꯁꯤꯅꯤ ꯑꯗꯨꯒꯗꯤ ꯄꯩꯁꯥ ꯅꯨꯡꯁꯥꯗꯧ ꯑꯝꯇ ꯋꯥꯔꯤ ꯁꯥꯟꯅꯗꯕꯤꯗ ꯦꯛꯇ ꯆꯥ ꯇꯧꯍꯟꯕꯅꯦꯕ ꯄꯦꯛꯇꯨꯁꯨ ꯌꯥꯝ ꯅꯥꯟꯅ ꯇꯧꯕꯤꯔꯛꯑꯦ ꯌꯥꯝꯅ ꯄꯥꯝꯖꯔꯕ ꯑꯗꯨꯒꯕꯨꯗꯤ ꯄꯩꯁꯥꯗꯣ ꯁꯨꯠꯇꯅ ꯋꯥꯡꯉꯝꯃꯦ ꯑꯁ ꯑꯁ ꯑꯩꯁꯨ ꯏꯀꯥꯏꯕꯒꯤ ꯂꯥꯛꯄꯣꯏ ꯃꯌꯥꯝ ꯃꯃꯥꯡꯗꯨꯗ ꯑꯗꯨꯝ ꯁꯠꯂꯤꯦꯗꯅ ꯏꯇꯥꯎ ꯂꯩ ꯍꯦꯇ ꯂꯩꯇ ꯄꯩꯁꯥ ꯈꯔ ꯀꯩꯅꯣ ꯇꯧꯕꯗꯣ ꯂꯣꯏ ꯆꯠꯈ꯭ꯔꯗꯅꯤꯇꯥꯎ
ꯎꯝ
ꯏꯗꯥꯎꯕꯣ ꯑꯗꯨꯕꯨ ꯁꯥꯖꯩ ꯑꯍꯟꯁꯤꯡꯅ ꯍꯥꯏꯕꯗ ꯃꯥꯒꯤ ꯈꯣꯡꯅꯕꯆ ꯌꯦꯟꯕꯤꯤꯔꯛ ꯌꯥꯎꯗ꯭ꯔꯣ
ꯑꯦ ꯌꯥꯎꯋ ꯌꯥꯎꯋꯦ ꯇꯥꯎꯋ ꯌꯥꯎꯋꯦ ꯌꯥꯎꯋꯦ ꯑꯩ ꯌꯦꯡꯉꯕꯅꯦ ꯍꯩꯕꯨꯗꯤ ꯍꯩꯇꯦ ꯌꯦꯡꯗꯤ ꯌꯦꯡꯉꯕꯅꯦ
ꯑ ꯂꯦꯟꯕꯗꯕꯣ ꯁꯥꯖꯩ ꯂꯦꯟꯕꯗꯕꯣ ꯃꯈꯣꯟꯒ ꯑꯗꯨꯕꯨ ꯊꯣꯛꯄꯔꯣꯏ ꯇꯕꯣ
ꯑ ꯃꯈꯣꯟꯗꯣ ꯍꯦꯛꯇ ꯀꯩꯅꯣ ꯇꯧꯕꯅꯦ ꯑ ꯌꯥꯝ ꯅꯨꯡꯁꯤ ꯋꯥꯔꯤꯉꯩꯗ ꯑꯩꯈꯣꯏꯒꯤ ꯑꯌꯨꯛꯇꯒ ꯑꯍꯜ ꯂꯃꯟꯁꯤꯡꯅ ꯀꯩꯅꯣ ꯇꯧꯕꯗ ꯁꯤꯖꯤꯟꯅꯕꯗ ꯌꯥꯝꯅ ꯌꯦꯡꯕ ꯃꯐꯝꯗꯣ ꯑꯗꯨꯃꯛꯇꯤ ꯑꯣꯏꯗ꯭ꯔꯦ ꯀꯔꯤ ꯐꯤ ꯄꯥ ꯐꯤ ꯄꯥꯅ ꯈꯔꯗꯤ ꯊꯣꯛꯈꯤꯕꯅꯤꯇꯣ
ꯑꯣ ꯑ ꯑꯗꯨ ꯑꯗꯨꯅꯤꯍꯤꯇꯣ ꯑꯩꯈꯣꯏꯒꯤ ꯏꯄꯥ ꯏꯄꯨꯒꯤ ꯃꯤ ꯃꯃꯤꯡ ꯂꯩꯈꯨꯔꯕ ꯄꯣꯠꯁꯛꯅꯤ ꯑ ꯑꯩꯈꯣꯏꯅꯗꯤ ꯍꯦꯛꯇ ꯄꯥꯝꯃꯦꯔꯒ ꯈꯔ ꯍꯥꯟꯅ ꯊ ꯂꯧꯁꯤꯜꯂꯣꯏꯔꯤꯕ ꯏꯇꯥꯎꯅꯗꯤ ꯑꯣ ꯃꯤꯅꯗꯤ ꯀꯅꯤ ꯃꯤ ꯂꯥꯏ ꯇꯤꯟꯒꯤ ꯇꯧꯔꯛꯄ ꯊꯧꯑꯣꯅꯨꯡ ꯀꯩꯀꯥ ꯇꯧꯕꯗ ꯁꯤꯖꯤꯟꯅꯕ ꯀꯩꯅꯣꯅꯤ ꯍꯥꯏꯇꯥꯔꯦꯀꯣ ꯀꯂꯥꯡꯅꯤꯀꯣ ꯑꯗꯨꯅ ꯏꯇꯥꯎꯅ ꯌꯦꯡꯉꯒ ꯍꯣꯏ ꯏꯇꯥꯎꯅ ꯀꯩ ꯍꯥꯏꯅꯤ ꯈꯨꯟꯒꯤ ꯂꯥꯏꯕꯨꯡꯗꯒ ꯄꯦꯂꯥ ꯃꯥꯏꯕ ꯑꯣꯏꯔꯒꯦꯅ ꯀꯥꯏꯅ ꯈꯟꯕ ꯃꯥꯟꯕ ꯃꯥꯟꯁꯤꯜꯂꯛꯑꯦ ꯑꯗꯩ ꯇ ꯑꯩ ꯋꯥꯈꯜꯗꯗꯤ ꯅꯪꯅꯒ ꯂꯧꯔꯤꯕ ꯄꯣꯠꯁꯛꯇꯣ
ꯊꯕꯨꯅꯤ ꯂꯤꯗ ꯃꯥꯏꯕꯃꯛꯇꯤ ꯄꯥꯝꯗꯦ ꯑꯦ ꯏꯇꯥꯎꯏꯅꯦ ꯈꯜꯂꯤꯁꯤꯅ ꯄꯦꯅꯥꯁꯦ ꯈꯤꯇꯪ ꯈꯣꯡꯕ ꯍꯩꯇꯥꯥꯔꯒꯗꯤ ꯍꯧꯖꯤꯛꯀꯥꯟꯒꯤ ꯏꯁꯩ ꯁꯛꯄꯗꯁꯨ ꯀꯩꯗꯁꯨ ꯑꯩꯈꯣꯏꯒꯤ ꯄꯦꯅꯥ ꯑꯩꯒꯤ ꯃꯇꯊꯥꯡ ꯃꯆꯥ ꯑꯃꯝꯇꯒ ꯌꯥꯎꯕꯁꯦ ꯏꯇꯥꯎ ꯀꯩ ꯍꯥꯏꯇꯥꯔꯦ ꯏꯁꯩꯗꯣ ꯈꯤꯇꯪ ꯁꯨꯝꯍꯠ ꯄ ꯍꯦꯟꯕ ꯑꯗꯨꯗꯒꯤꯗꯤ ꯇꯥꯕꯗ ꯈꯤꯇꯪ ꯅꯨꯡꯉꯥꯏꯕ ꯍꯦꯟꯕ ꯃꯇꯥꯡ ꯀꯥꯏꯅ ꯑꯁꯨꯝ ꯂꯩꯗꯅꯤꯇꯥꯎ ꯀꯔꯤꯒꯨꯝꯕ ꯑꯩꯁꯨ ꯁꯣꯏꯗꯅ ꯉ ꯁꯤꯁꯦ ꯇꯝꯕꯗꯒ ꯍꯥꯏꯗꯣꯛꯈꯤ ꯇꯥꯔꯒꯗꯤ ꯑꯗꯨꯝꯕꯒꯤ ꯇꯥꯏꯃꯤꯡꯗꯨꯗ ꯗꯇꯥꯁꯨ ꯁꯔꯨꯛ ꯃꯆꯥ ꯃꯈꯩ ꯑꯃ ꯁꯨꯝ ꯌꯥꯕꯗꯣ ꯐꯪꯒꯗ꯭ꯔꯅ ꯀꯩ ꯍꯥꯏꯇꯥꯔꯦ ꯃꯤꯡꯁꯦ ꯌꯥꯝ ꯀꯟꯅ ꯆꯠꯇ꯭ꯔꯃꯛꯁꯨ ꯑꯗꯨꯒꯤ ꯃꯇꯥꯡꯗꯨꯗꯒꯤ ꯈꯨꯗꯣꯡꯆꯥꯥꯗꯨ ꯂꯧꯔꯒ ꯃꯃꯤꯡ ꯃꯆꯥ ꯑꯃꯇꯪ ꯁꯨꯝ ꯆꯠꯁꯤꯔ ꯈꯣꯠꯁꯤꯔꯅ ꯁꯨꯝ ꯈ ꯈꯟꯖꯔꯤꯕꯗꯣ ꯑꯗꯨꯒꯤ ꯈꯟꯗꯅ ꯅꯇꯎꯒꯤ ꯑꯁꯥꯁꯦ ꯑ ꯍꯧꯖꯤꯛꯇꯛꯤ ꯑꯗꯨꯗ ꯂꯥꯛꯑꯦ ꯄꯣꯠꯇꯨꯁꯨ ꯂꯩꯁꯜꯂꯨꯔꯕꯅꯤꯅ ꯋꯥꯈꯜꯁꯦ ꯁꯨꯝ ꯊꯥꯗꯔꯛꯄꯗ ꯑꯩ ꯄꯣꯠꯁꯤꯁꯨ ꯌꯣꯟꯊꯣꯛꯅꯤꯡꯗꯕ ꯅꯇꯥꯎꯅ ꯌꯥꯝ ꯄꯥꯝꯕꯗꯨ ꯑꯣꯏꯔꯨꯔꯕ ꯑꯗꯨꯒꯤ ꯑ ꯁꯤꯖꯤꯟꯅꯕꯁꯨ ꯍꯩꯇꯅ ꯍꯖꯤꯛ ꯂꯩꯔꯦ꯫ ꯁꯤꯁꯤꯃ ꯈꯤꯇꯪ ꯇꯝꯗꯅ ꯈꯣꯠꯇꯅ ꯈꯔ ꯇꯧꯔꯒ ꯑꯗꯥꯏꯅ ꯑ ꯏꯁꯩ ꯑꯃ ꯀꯩ ꯑꯃꯒꯤ ꯃꯔꯛꯇ ꯁꯨꯝ ꯌꯥꯎꯖꯤꯔꯅ ꯗꯤꯄꯥ ꯂꯩꯔꯤꯌꯦ ꯏꯇꯥꯎ꯫
ꯑꯝ ꯍꯣꯍꯣꯏ ꯑꯗꯨꯗꯤ ꯐꯩꯌꯦ ꯐꯩꯌꯦ ꯑꯗꯣ ꯏꯁꯩꯗꯨꯕꯨꯗꯤ ꯍꯥꯞꯄꯗꯣ ꯑ ꯃꯤꯅꯦ ꯇꯧꯕꯗ ꯃꯣꯏꯁꯨ ꯑꯗꯨꯝ ꯅꯨꯡꯗꯤ ꯅꯨꯡꯁꯤꯌꯦ ꯑꯗꯨꯝ ꯑꯩꯁꯨ ꯊꯦꯡꯅꯔꯦ ꯏꯁꯩꯗ ꯁꯛꯄꯀꯣ ꯈꯨꯅꯨꯡ ꯏꯁꯩ ꯨꯒꯨꯝꯕ ꯑꯗꯒꯤ ꯑꯩꯈꯣꯏꯒꯤ ꯀꯜꯆꯔꯒꯤ ꯑꯣꯏꯕꯀꯣ ꯑ ꯏ ꯑ ꯑꯗꯨꯝ ꯀꯩꯅꯣꯗ ꯁꯩꯊꯥꯔ ꯁꯧꯔꯛꯄꯗ ꯈꯨꯅꯨꯡ ꯏꯁꯩꯒꯨꯝꯕꯗ ꯄꯦꯅꯥ ꯂꯦꯟꯕꯁꯤ ꯌꯥꯝꯅ ꯅꯨꯡꯁꯤ꯫
ꯑ ꯅꯠꯇꯦ ꯏꯇꯥꯎ ꯑ ꯏꯇꯥꯎ ꯑꯩꯅ ꯍꯥꯏꯁꯤꯅ ꯀꯩꯅꯣꯅꯦ ꯑ ꯍꯣꯏ ꯑꯗꯨꯝꯕꯕꯨꯗꯤ ꯑ ꯄꯦꯅꯥꯒꯤ ꯃꯊꯧꯁꯦ ꯍꯧꯕꯗꯩꯅ ꯂꯣꯏꯕ ꯗꯨꯝ ꯁꯤꯟꯅꯩꯗꯅ ꯑꯣꯏ ꯑꯗꯨꯕꯨꯗꯤ ꯀꯝꯄꯜꯁꯔꯤ ꯑꯗꯨꯝ ꯀꯩꯅꯣ ꯇꯧꯔꯦ ꯑꯗꯨ ꯅꯠꯇꯕꯤꯗ ꯍꯧꯖꯤꯛꯀꯥꯟꯒꯤ ꯃꯣꯗꯔꯟꯒꯤ ꯏꯁꯩ ꯍꯥꯏꯗꯤ ꯀꯩ ꯍꯥꯏꯇꯥꯔꯦ ꯍꯧꯖꯤꯛꯀꯥꯟꯒꯤ ꯏꯪꯈꯠꯂꯛꯏꯕ ꯅꯍꯥꯁꯤꯡꯅ ꯄꯥꯝꯅꯔꯤꯕ ꯃꯇꯝꯁꯤ ꯀꯁꯨ ꯆꯨꯅꯕ ꯏꯁꯩ ꯑ ꯑꯁꯨꯝꯕꯗꯒ ꯁꯨꯝ ꯅꯨꯡꯉꯥꯏꯅ ꯁꯒꯑꯀꯥꯟꯗ ꯃꯔꯛꯇ ꯑꯦ ꯃꯣꯏꯅ ꯏꯁꯩꯒ ꯁꯛꯇꯕ ꯇꯥꯏꯃꯤꯡ ꯃ꯭ꯌꯨꯖꯤꯛ ꯉꯠꯇ ꯊꯤꯟꯕ ꯇꯥꯏꯃꯤꯡꯗꯨꯗ ꯄꯦꯅꯥꯒꯤ ꯃꯔꯛꯇꯨꯃꯁꯨ ꯁꯨꯝ ꯍꯥꯞꯆꯤꯜꯂꯒ ꯑ ꯀꯩꯅꯣ ꯔꯥꯒꯗꯣ ꯑꯁꯨꯝ ꯁꯥꯒꯠꯄ ꯌꯥꯕꯒꯤ ꯃꯑꯣꯡꯗ ꯑ ꯑꯗꯨꯝꯕꯩ ꯃꯑꯣꯡꯗ ꯁꯨꯝ ꯄꯨꯊꯣꯛꯁꯤꯔꯅ ꯈꯜꯂꯤꯕꯤ ꯏꯇꯥꯎ꯫
ꯎꯝ ꯑ ꯇꯥꯡ ꯑꯗꯨꯕꯨꯗꯤ ꯐꯩꯌꯦ ꯐꯩꯌꯦ ꯑꯗꯣ ꯑꯗꯨꯕꯨꯗꯤ ꯑꯣꯏꯔꯦ ꯑꯩꯅ ꯍꯪꯉꯣ ꯍꯥꯏꯕꯗꯣ ꯅꯣꯏꯃꯥꯗ ꯐꯤꯔꯣꯜ ꯂꯥꯏ ꯍꯔꯥꯎꯕꯗꯣ ꯑꯗꯣ ꯀꯔꯤ ꯐꯤꯔꯣꯜ ꯆꯦꯠꯄꯅꯣ ꯅꯣꯏꯃꯥꯅ ꯍꯦꯟꯅ ꯈꯪꯉꯝꯒꯅꯤ ꯑꯗꯣ
ꯏꯍꯦ ꯑꯣꯟꯊꯣꯛꯄꯅꯦ ꯇꯥꯎ ꯋꯥꯔꯤꯁꯦ ꯑꯥ ꯑ ꯑꯩꯒꯤ ꯄꯦꯅꯥꯁꯦ ꯃꯥꯡꯈꯤꯗ꯭ꯔꯦꯅ ꯄꯥ ꯄꯥꯈꯠꯇꯅ ꯁꯤꯖꯤꯟꯅꯐꯝ ꯈꯪꯗꯅ ꯃꯥꯡꯈꯤꯗ꯭ꯔꯦ ꯄꯥꯈꯠ ꯇꯅ ꯑꯩꯅꯁꯨꯨꯝ ꯀꯩꯅꯣ ꯇꯧꯔ ꯋꯥꯔꯤꯁꯦ ꯑꯇꯣꯞꯄꯗ ꯆꯠꯂꯦ ꯐꯔꯦ ꯏꯇꯥꯎ ꯑ ꯑꯗꯨꯒꯤ ꯀꯩꯅꯣꯒꯤꯗꯣ ꯑꯩ ꯍꯪꯉꯛ ꯒꯦ ꯑꯗꯨꯒ ꯄꯥꯎꯗꯣ ꯐꯥꯎꯔꯒꯦ ꯑꯗꯨ ꯏꯇꯥꯎ ꯀꯩꯅꯣꯒꯤ ꯑꯗꯨꯝꯕ ꯀꯩꯅꯣꯗꯣ ꯂꯥꯏ ꯍꯔꯥꯎꯕꯒꯤ ꯑ ꯐꯤꯔꯣꯟ ꯀꯩꯀꯩꯗꯣ ꯋꯥꯏꯅꯤꯡꯕ ꯂꯩꯔꯗꯤ ꯍꯥꯏꯔꯧꯀꯣ ꯏꯇꯥꯎ꯫ ꯑꯩꯒꯤ ꯑꯁꯤꯒꯤ ꯑꯩꯒꯤ ꯗꯨꯝ ꯆꯥꯊꯣꯛꯐꯝ ꯂꯩꯌꯦ ꯃꯥꯗꯣ ꯗ꯭ꯔꯦꯁ ꯀꯩꯀꯩꯗꯣ ꯁꯥꯟꯕꯅꯦ꯫ ꯄꯩꯁꯥꯗꯨꯁꯨ ꯑ ꯑꯇꯣꯞꯄꯗꯗꯤ ꯀꯩꯅꯣ ꯇꯧꯕꯅꯦ ꯑꯗꯣ ꯑ ꯑꯩꯒꯤꯅꯦ ꯍꯥꯏꯇꯥꯥꯔꯒꯗꯤ ꯄꯩꯁꯥꯗꯣ ꯑꯗꯨꯝ ꯌꯦꯡꯉ ꯗꯨꯝ ꯁꯥꯔꯛꯀꯅꯤ ꯏꯇꯥꯎ꯫ ꯑꯗꯨꯒꯤꯗꯤ ꯀꯩꯅꯣ ꯇꯧꯔꯁꯦ ꯑꯗꯨꯝ ꯄꯥꯎ ꯐꯥꯎꯅꯔꯁꯦ ꯏꯇꯥꯎ
ꯍꯣꯏꯗ
ꯐꯔꯦ ꯐꯔꯦ ꯇꯥꯎ ꯑꯗꯨꯗꯤ ꯍꯔꯦꯟꯗ ꯐꯥꯎꯅꯔꯁꯤ꯫ ꯖꯤ ꯑꯩ ꯀꯩꯅꯣ ꯇꯧꯔ ꯍꯥꯏ ꯍꯥꯏꯖ ꯍꯥꯏꯖꯔꯛꯑꯒꯦ꯫ ꯑ ꯐꯔꯦ ꯐꯔꯦ ꯇꯥꯎ ꯍꯣ ꯍꯣ ꯍꯣ ꯍꯣꯏ